ꯎꯝ ꯑꯥ ꯇꯥꯏ ꯇꯥꯏ
ꯍꯣꯏ ꯑꯩꯈꯣꯏ ꯅꯍꯥꯟ ꯑꯁ ꯋꯥꯔꯤ ꯐꯖꯅ ꯁꯥꯔꯤꯉꯩꯗ ꯀꯣꯜ ꯆꯠꯈ꯭ꯔꯕꯗꯣ
ꯍꯣꯏ ꯅꯤꯡꯁꯤꯡꯂꯥꯛꯑꯦ
ꯎꯝ ꯅꯤꯡꯁꯤꯡꯂꯥꯛꯑꯦ
ꯍꯣꯏ
ꯑ ꯀꯗꯥꯏꯗ ꯂꯩꯕ꯭ꯔꯣ ꯍꯧꯖꯤꯛꯇꯤ
ꯍꯧꯖꯤꯛꯇꯤ ꯌꯨꯝꯗ ꯂꯩꯌꯦ
ꯑꯣ ꯌꯨꯝ ꯅꯪꯒꯤ ꯌꯨꯝꯁꯦ ꯃꯤ ꯌꯥꯝꯕ ꯃꯥꯜꯂꯦꯀꯣ
ꯎꯝ ꯎꯝ ꯃꯤ ꯈꯔꯗꯤ ꯌꯥꯝꯃꯦ
ꯑꯣ
ꯉꯔꯥꯡ ꯕꯣꯜ ꯌꯦꯡꯕꯗꯣ
ꯍꯣꯏ
ꯑꯗꯨ ꯂꯥꯎꯕꯒꯤ ꯌꯥꯗ꯭ꯔꯦ ꯈꯣꯟꯖꯦꯜꯁꯦ ꯈꯔ ꯕ꯭ꯂꯔ ꯆꯥꯠꯄ ꯃꯥꯜꯂꯦ
ꯑꯧ
ꯇꯦꯠ ꯇꯦꯠ ꯇꯦꯠ ꯇꯧꯔꯦ ꯈꯣꯟꯖꯦꯜꯁꯦ ꯅꯥꯔꯦꯕ
ꯍꯣꯏ ꯃꯤ ꯌꯥꯝꯕꯩ ꯃꯤ ꯅꯥ ꯅꯣꯏ ꯐꯨꯠꯕꯣꯜ ꯌꯦꯡꯕꯗ
ꯍꯣꯏ ꯑꯁ ꯅꯨꯡꯉꯥꯏꯕꯗꯣ ꯏꯟꯇꯔꯦꯁ ꯑꯃꯅꯦꯕ
ꯎꯝ ꯅꯣꯏꯒꯤ ꯂꯦꯚꯦꯜꯁꯦ ꯇꯣꯉꯥꯟꯈ꯭ꯔꯕ ꯃꯥꯜꯂꯦ ꯑꯩꯈꯣꯏꯗ ꯅꯨꯄꯥ ꯑꯅꯤ ꯂꯩꯕ ꯑꯩꯒꯤ ꯅꯦꯐꯤꯌꯨ ꯑꯃ ꯑꯩꯒꯤ ꯑꯪꯀꯜ ꯑꯃ ꯑꯗꯨ ꯑꯩꯒꯤ ꯑꯩꯌꯥꯝꯕꯗꯤ ꯍꯧꯖꯤꯛꯀꯥꯟ ꯂꯩ ꯇꯕꯀꯣ ꯑꯗꯨ ꯂꯣꯏꯅꯃꯛꯇꯤ ꯅꯨꯄꯤꯒ ꯑꯉꯥꯡ ꯈꯣꯏꯅꯤꯕ ꯑꯁꯤꯗ ꯂꯩꯕꯗꯣ ꯑꯁꯤ ꯑꯅꯤꯅ ꯌꯦꯡꯔꯒ ꯑꯩꯠ ꯑꯩꯠ ꯇꯧꯕꯗꯣ ꯑꯩꯈꯣꯏꯅꯗꯤ ꯇꯨꯃꯤꯟꯅ ꯂꯩꯕ ꯉꯔꯥꯡ ꯐꯖꯟꯅꯁꯨ ꯌꯦꯡꯗꯦ ꯑꯩꯗꯤ
ꯌꯦꯡ ꯇꯨꯃꯤꯟꯅ ꯌꯦꯡꯕ ꯍꯩꯇꯦꯗ ꯁꯤꯒꯨꯝꯕ ꯋꯥꯔꯜ ꯀꯥꯞꯇꯗꯤꯀꯣ
ꯍꯣꯏ ꯑꯅꯤ ꯉꯛꯇ ꯌꯦꯡꯔꯒ ꯌꯥ ꯌꯥ ꯌꯥ ꯇꯧꯔꯒ ꯂꯩꯕꯅꯤ
ꯎꯝ
ꯅꯪꯁꯨ ꯀꯔꯥꯝꯕ ꯁꯄꯣꯔꯠ ꯇꯧꯒꯦ
ꯑꯁ ꯑꯩꯒꯤꯗꯤ ꯁꯤꯈ꯭ꯔꯦꯗ ꯑꯩꯗꯤ ꯑꯗꯨꯒꯤ ꯐꯥꯏꯅꯦꯜ ꯑꯩꯗꯤ ꯌꯦꯡꯗꯦ
ꯕ꯭ꯔꯥꯖꯤꯜꯔꯥ
ꯕ꯭ꯔꯥꯖꯤꯜꯁꯨꯅꯦ ꯁꯤꯈ꯭ꯔꯦ ꯑꯃꯗꯨ ꯅꯣꯏꯅ ꯅꯨꯡꯁꯤꯗꯕꯗꯨ
ꯁꯦꯁ
ꯑꯩ ꯑꯗꯨꯒꯤ ꯌꯦꯡꯅꯤꯡꯗꯕ ꯉꯔꯥꯡꯗꯤ
ꯑꯣ
ꯃꯣꯏꯅ ꯉꯦ ꯉꯦ ꯇꯧꯔꯒ ꯑꯦꯠ ꯍꯥꯏꯕꯅꯤ ꯑꯩꯅ ꯇꯧꯒꯅ ꯅꯨ ꯍꯥꯏꯕꯅꯤ
ꯐꯖꯅ ꯌꯦꯡꯉꯦ ꯃꯣꯏꯗꯤ ꯃꯣꯏꯒꯤ ꯁꯞꯄꯣꯔꯠ ꯇꯤꯝ ꯁꯥꯟꯅꯕꯅꯤꯅꯀꯣ
ꯎꯝ ꯋꯥ꯭ꯔꯜ ꯀꯞꯁꯨ ꯑꯃꯔꯛ ꯂꯥꯛꯄꯅꯤꯅ ꯆꯍꯤ ꯃꯔꯤꯗ
ꯍꯣꯏ ꯑꯗꯨ ꯑꯗꯨꯗꯤ ꯑꯗꯨꯅꯦ ꯆꯨꯝꯃꯦ ꯍꯌꯦꯡꯗꯤ ꯌꯦꯡꯉꯦ ꯑꯗꯨ ꯑꯣꯏꯔꯁꯨ ꯐꯖꯅ ꯄꯨꯛꯅꯤꯡ ꯆꯧꯕ ꯑꯥ ꯄꯨꯛꯅꯤꯡ ꯆꯪꯗꯕ ꯑꯃ ꯂꯩꯕ ꯑꯍꯦꯍꯦꯍꯦ
ꯎꯝ ꯆꯥꯃꯤꯟ ꯊꯛꯃꯤꯟꯅꯔꯒ ꯌꯦꯡꯕ ꯌꯥꯏꯅ
ꯀꯔꯤ ꯍꯥꯏꯕ
ꯆꯥꯛꯀꯨꯝꯕ ꯆꯥꯃꯤꯟ ꯊꯛꯃꯤꯟꯅꯔꯒ ꯌꯥꯕꯅꯦ ꯌꯦꯡꯕ
ꯑꯥ ꯍꯣꯏ ꯑꯗꯨ ꯑꯁ ꯑꯩꯈꯣꯏ ꯊꯦꯡꯅ ꯆꯥꯛꯁꯨ ꯆꯥꯕꯅꯤꯅꯦ ꯃꯣꯏ ꯐꯖꯅ ꯌꯦꯡꯕꯒꯤꯀꯣ ꯑꯩꯈꯣꯏꯅ ꯑꯣꯛꯁꯥ ꯊꯣꯡꯔꯒ ꯂꯩꯕꯅꯤ
ꯍꯥꯏꯔꯅꯣꯍꯦ ꯑꯗꯨꯗꯤ
ꯑꯩꯈꯣꯏ ꯑꯩꯗꯤ ꯏꯟꯇ꯭ꯔꯦꯁ ꯑꯗꯨ ꯅꯠꯇꯦꯗ ꯑꯣꯛꯁꯥꯁꯨ ꯆꯥꯁꯨ ꯆꯥꯅꯤꯡ ꯌꯥꯝꯅꯗꯤ ꯆꯥꯅꯤꯡꯕ ꯅꯠꯇꯦ ꯑꯗꯨ ꯃꯣꯏꯒꯤ ꯏꯟꯇ꯭ꯔꯦꯁꯇꯀꯣ ꯐꯖꯅ ꯇꯧꯕꯅꯤ ꯉꯔꯥꯡꯗꯤ ꯃꯣꯏꯁꯦ
ꯑꯣ ꯑꯣ
ꯀ꯭ꯔꯤ ꯇꯧꯔ ꯂꯩꯕ꯭ꯔꯣ ꯍꯨꯖꯤꯛꯇꯤ
ꯖꯤ ꯌꯨꯝꯗ ꯑꯗꯨꯝ ꯂꯩꯌꯦ
ꯑꯣ ꯉꯁꯤ ꯋꯦꯗ꯭ꯔꯗꯤ ꯐꯩꯌꯦꯀꯣ ꯍꯣꯢꯍꯣ ꯅꯣꯡ ꯆꯨꯋꯦꯗ ꯃꯣꯔꯅꯤꯡꯗ ꯅꯣꯡ ꯆꯨꯋꯦꯀꯣ ꯍꯧꯖꯤꯛꯇꯤ ꯆꯨꯗꯦ ꯆꯨꯗꯦ ꯅꯣꯡ ꯆꯨꯕꯒꯤ ꯑꯩꯗꯤ ꯌꯥꯝ ꯍꯔꯥꯎꯈ꯭ꯔꯦ ꯉꯁꯤꯗꯤ ꯑꯩꯈꯣꯏ ꯍꯧꯖꯤꯛꯀꯥꯟ ꯏꯁꯤꯡꯗꯨꯒ ꯄ꯭ꯔꯣꯕ꯭ꯂꯦꯝ ꯂꯩꯕꯗꯨꯒ ꯀꯣ
ꯎꯝ
ꯅꯣꯡ ꯆꯨꯕꯤꯕꯒꯤ ꯏꯁꯤꯡꯗꯣ ꯂꯩꯌꯦ ꯈꯔ ꯂꯩꯌꯦ
ꯑꯣ ꯑꯗꯨꯗꯤ ꯌꯥꯝ ꯐꯩꯅ
ꯍꯣꯏ ꯌꯥꯝ ꯐꯥꯏꯌꯦ ꯑꯩꯒꯤ ꯑꯄꯥꯝꯕꯁꯦ ꯊꯣꯡꯕꯤꯈ꯭ꯔꯦ ꯊꯨꯡꯈ꯭ꯔꯦ
ꯑꯥ ꯏꯁꯤꯡ ꯆꯨꯕꯅꯦ ꯑꯦ ꯅꯣꯡ ꯆꯨꯕꯗꯅꯦꯕ ꯀꯣ
ꯅꯣꯡ ꯆꯨꯕꯗꯨꯅꯦ ꯑꯩꯅ ꯑꯁꯤꯗ ꯂꯩꯔꯒ ꯄꯥꯥꯗꯨꯏꯁꯦ ꯅꯍꯥꯟꯗꯒꯤ ꯅꯣꯡ ꯆꯨꯒꯦ ꯇꯧꯔꯒ ꯆꯨꯗꯕꯗꯣ ꯌꯥꯝ ꯀꯨꯏꯈ꯭ꯔꯕꯅꯦ ꯃꯥ
ꯑꯣ ꯑꯩꯅ ꯈꯪꯕꯒꯤ ꯆꯨꯍꯟꯕꯅꯦꯀꯣ
ꯃꯥꯜꯂꯦ ꯍꯣꯏ
ꯅꯪ ꯁꯨꯃꯥꯏꯅ ꯋꯥꯔꯒ ꯂꯩꯔꯦ ꯍꯥꯏꯕ ꯈꯪꯕ ꯒꯤ ꯑꯩꯅ ꯌꯥꯗ꯭ꯔꯦ ꯁꯤꯗꯤ ꯍꯥꯏꯅ
ꯑꯁ ꯑꯗꯨꯅꯦ ꯅꯪ ꯂꯩꯇ꯭ꯔꯗꯤ ꯌꯥꯔꯦ ꯌꯥꯗ꯭ꯔꯤꯅꯦ ꯑꯩꯈꯣꯏꯁꯦ ꯅꯣꯡꯁꯨ ꯆꯨꯗ꯭ꯔꯦ ꯅꯪ ꯂꯩꯕ ꯑꯩꯈꯣꯏ ꯌꯥꯝ ꯐꯕꯅꯤ ꯑꯩꯈꯣꯏꯒꯤꯗꯃꯛꯀꯣ
ꯍꯣꯏ
ꯀꯧꯔꯨꯏ
ꯍꯣꯏ ꯍꯣꯏ ꯀꯥꯎꯕ ꯌꯥꯗꯦ
ꯌꯥꯗꯦ ꯌꯥꯗꯦ
ꯐꯤ ꯁꯨꯕ꯭ꯔꯥ
ꯐꯤ ꯈꯔ ꯑꯁ ꯑꯩꯅ ꯃꯣꯔꯅꯤꯡꯗ ꯁꯤ ꯋꯥꯁꯤꯡ ꯃꯦꯆꯤꯟꯗ ꯈꯔ ꯇꯧꯕꯤꯕꯗꯣ
ꯑꯣ
ꯑꯁꯤꯗ ꯀꯔꯤꯅꯣ ꯂꯩꯕꯒꯤ ꯃꯥꯒꯤ ꯑꯦꯟꯗꯤꯡ ꯄꯥ꯭ꯔꯠꯇ ꯀꯔꯤꯅꯣ ꯂꯩꯕꯒꯤ ꯈꯔ ꯕ꯭ꯔꯁꯅ ꯇꯧꯊꯣꯛꯄꯅꯤꯗ ꯊꯣꯛꯄꯅꯤꯗ
ꯑꯣ
ꯃꯣꯏ ꯀꯂꯔꯁꯤꯡꯁꯦ ꯑꯁ ꯗꯦꯟꯖꯔ ꯑꯣꯏꯕꯅꯤ ꯑꯗꯨ ꯇꯕ꯭ꯔꯥ
ꯍꯣꯏ ꯇꯥꯏ
ꯎꯝ ꯂꯣꯏꯔꯅꯤ
ꯑꯩꯒꯤꯁꯨ ꯁꯨꯕꯤꯔꯗꯤ ꯐꯒꯗꯕ
ꯄꯨꯔꯥꯒ ꯂꯧꯑꯣ ꯁꯤꯗ ꯅꯪ ꯃꯐꯝ ꯈꯪꯈ꯭ꯔꯕꯅꯤꯅ
ꯑꯣ ꯈꯪꯗꯦꯗ ꯑꯩ ꯀꯃꯥꯏꯅ ꯈꯪꯗꯣꯏꯅꯣ
ꯑꯩꯅ ꯍꯥꯏꯈ꯭ꯔꯦꯗꯅ
ꯑꯣ
ꯍꯧꯖꯤꯛ ꯑꯩꯁꯦ ꯌꯥꯝꯅ ꯂꯣꯏꯅ ꯈꯪ ꯈꯪꯕ ꯉꯥꯝꯕ ꯃꯤ ꯑꯣꯏꯔꯗꯤ ꯐꯒꯗꯕ
ꯈꯪꯕ ꯑꯣꯏꯕ ꯃꯤ ꯃꯥꯜꯂꯦꯗ ꯅꯪ
ꯑꯗꯨꯃꯥꯏꯅ ꯈꯟꯕ꯭ꯔꯥ
ꯑꯩꯅ ꯍꯦꯛ ꯍꯥꯏꯔꯒ ꯅꯪ ꯑꯗꯨꯗ ꯂꯩꯕ꯭ꯔꯣ ꯍꯥꯏꯕꯗꯨ
ꯑꯣ
ꯑꯗꯨꯒꯤ ꯅꯪꯖꯦ ꯂꯣꯏꯅꯃꯛ ꯈꯪꯈ꯭ꯔꯕ ꯃꯥꯜꯂꯦ ꯑꯩꯒꯤ ꯃꯔꯥꯝꯗꯁꯨ ꯅꯪ ꯑꯁꯤꯗ ꯑꯗꯨꯝ ꯂꯥꯛꯄ ꯃꯥꯜꯂꯦ ꯀꯣ
ꯍꯣꯏ ꯇꯣꯏꯅ ꯂꯥꯛꯑꯦ ꯑꯩꯈꯣꯏꯗꯤ
ꯑꯣ ꯀꯩꯅꯣ ꯑꯈꯣꯏ ꯄꯨꯟꯕꯝ ꯃꯐꯝ ꯑꯃꯁꯨ ꯂꯩꯌꯦꯕꯀꯣ ꯑꯗꯨꯗ
ꯑꯣ
ꯑꯗꯨꯒꯤ
ꯑꯆꯥ ꯆꯥ ꯐꯩꯅꯦ ꯅꯨꯡꯉꯥꯏꯕꯅꯦ ꯁꯤꯁꯨ ꯁꯤ ꯃꯐꯝꯁꯤꯁꯨ ꯀꯣ
ꯍꯣꯏ ꯅꯨꯡꯉꯥꯏ
ꯂꯩꯕ ꯌꯥꯝ ꯅꯨꯡꯉꯥꯏ ꯑꯩꯗꯤ ꯁꯤꯗ
ꯎꯝ
ꯑꯗꯨ ꯕꯖꯥꯔꯗꯤ ꯈꯔ ꯂꯥꯞꯄꯀꯣ
ꯑꯣ
ꯑꯩꯈꯣꯏ ꯅꯨꯄꯥꯈꯣꯏ ꯒꯥꯔꯤ ꯂꯩꯕ ꯈꯣꯏ ꯂꯥꯛꯔꯗꯤ ꯅꯨꯡꯉꯥꯏꯗꯕ ꯑꯗꯨ ꯑꯩꯈꯣꯏ ꯒꯥꯔꯤꯁꯤꯡꯖꯨ ꯑꯥ ꯆꯤꯡꯗ ꯉꯥꯛꯇ ꯑꯩꯈꯣꯏꯒꯤ ꯒꯥꯔꯤ ꯂꯩꯇꯦ ꯑꯁꯤꯗ ꯑꯩꯈꯣꯏ ꯅꯨꯄꯤ ꯉꯥꯛꯇ ꯂꯩꯕꯒꯤ ꯃꯔꯛ ꯃꯔꯛꯇ ꯃꯣꯏꯅ ꯄꯨꯔꯛꯄ ꯀꯥꯟꯗꯗꯤ ꯕꯖꯥꯔꯒꯨꯝꯕ ꯆꯥꯠꯅꯤꯡꯉꯥꯏ ꯄ꯭ꯔꯣꯕ꯭ꯂꯦꯝ ꯂꯩꯇꯦꯕ ꯍꯧꯖꯤꯛꯇꯤ ꯄ꯭ꯔꯣꯕ꯭ꯂꯦꯝ ꯂꯩꯕ ꯑꯗꯨ ꯑꯩꯈꯣꯏꯅ ꯆꯥꯠꯊꯣꯛ ꯆꯥꯠꯁꯤꯟ ꯇꯧꯅꯤꯡꯉꯥꯏ ꯑꯣꯇꯣ ꯑꯃꯗꯤ ꯂꯩꯌꯦ ꯑꯩꯈꯣꯏꯒꯤ ꯅꯥꯠꯇꯕ ꯃꯤꯒꯤ ꯑꯩꯈꯣꯏ ꯅꯥꯏꯚꯔꯒꯤ ꯑꯣꯛꯇꯣ ꯑꯗꯨ ꯃꯥ ꯃꯥꯕꯨ ꯑꯗꯨꯝ ꯀꯧꯔꯒ ꯆꯥꯠꯂꯤ ꯑꯩꯈꯣꯏꯒꯤ ꯒꯥꯔꯤꯁꯨ ꯃꯥꯟꯈ꯭ꯔꯦ ꯍꯥꯏꯅ ꯅꯣꯛꯄꯅꯤ ꯑꯩꯈꯣꯏꯅ ꯃꯤ ꯑꯇꯣꯞꯄꯕꯨ ꯀꯧꯗ꯭ꯔꯦ ꯅꯪꯕꯨ ꯉꯥꯛꯇ ꯑꯩꯈꯣꯏ ꯀꯧꯈ꯭ꯔꯦ ꯑꯩꯈꯣꯏ ꯒꯥꯔꯤꯒꯨꯝꯅ ꯈꯥꯟ ꯈ꯭ꯔꯦ ꯍꯥꯏꯕ
ꯑꯣ
ꯀꯔꯤ ꯇꯧꯕ꯭ꯔꯣ ꯅꯪꯗꯤ ꯂꯦꯞꯇꯣꯞ ꯄꯥꯏꯕ꯭ꯔꯣ
ꯑꯥ
ꯑꯥ
ꯉꯔꯥꯡ ꯀꯩꯅꯣ ꯑꯃ ꯊꯥꯝꯂꯝꯕ
ꯎꯝ ꯅꯪꯒꯤ ꯂꯦꯞꯇꯣꯞꯒꯤ ꯃꯈꯣꯟꯁꯦ ꯌꯥꯝ ꯇꯥꯕ
ꯅꯣꯡ ꯇꯕꯅꯤꯅ ꯑꯁ ꯃꯄꯥꯟ ꯊꯣꯛꯄꯁꯨꯅꯦ ꯌꯥꯗ꯭ꯔꯦꯅꯦ
ꯍꯣꯏ
ꯅꯨꯄꯤ ꯉꯥꯛꯇꯪ ꯌꯦꯡꯒꯦ ꯍꯥꯏꯔꯒꯦ ꯁꯦꯁ
ꯊꯣꯛꯄ ꯌꯥꯕꯅꯤꯅ ꯉꯁꯤ ꯅꯣꯡꯁꯨ ꯀꯟꯗꯦ ꯅꯣꯡꯁꯨ ꯆꯨꯆꯨꯗꯦ ꯉꯁꯤ ꯅꯨꯃꯤꯠꯅꯦ ꯅꯪꯒꯤ ꯈ꯭ꯋꯥꯏꯗꯒꯤ ꯐꯕ ꯅꯨꯃꯤꯠꯅꯦ ꯉꯁꯤ
ꯑꯥ
ꯊꯣꯛꯑꯣ ꯊꯣꯛꯔꯒ ꯅꯨꯄꯤ ꯀꯣꯏꯊꯣꯛꯑꯣ ꯀꯩꯅꯣ ꯅꯨꯄꯥ ꯑꯣꯏꯔꯤꯉꯩꯗ ꯐꯖꯅ ꯀꯣꯏꯒꯗꯕꯅꯤ
ꯑꯗꯨ ꯌꯥꯗꯦꯅꯦ ꯍꯥꯏꯕꯗ ꯌꯥꯝꯅ ꯏꯂꯥꯏ ꯂꯥꯏꯕ
ꯅꯨꯄꯤꯅ ꯌꯥꯗꯕ
ꯑꯗꯨꯒꯤꯗꯤ ꯅꯥꯠꯇꯕ ꯑꯗꯨ
ꯅꯪꯅ ꯌꯥꯗꯕ
ꯎꯝ
ꯂꯥꯛꯀꯥꯟꯁꯤ ꯅꯨꯄꯤ ꯍꯥꯏꯁꯦ ꯅꯨꯄꯥ ꯂꯣꯏꯅ ꯑꯣꯟꯈ꯭ꯔꯦꯗ
ꯏꯁ ꯅꯠꯇꯦꯗ ꯆꯞ ꯆꯥ ꯆꯥꯕ ꯅꯨꯄꯤ ꯂꯩꯕꯅꯤꯗ ꯃꯅꯗꯦ ꯍꯦ ꯅꯨꯄꯤ ꯌꯥꯝ ꯌꯥꯝ ꯐꯕ ꯅꯨꯄꯤ ꯃꯥꯟꯕ ꯌꯥꯝ ꯂꯩꯕꯅꯦ ꯅꯣꯏꯅ ꯐꯖꯅ ꯊꯤꯒꯗꯕ ꯐꯪꯒꯦ ꯍꯥꯏꯔꯗꯤ
ꯍꯣꯏ ꯑꯗꯣ ꯀꯃꯥꯏꯅ ꯈꯪꯗꯣꯏꯔ ꯑꯗꯣ ꯐꯦꯁꯕꯨꯛꯇꯁꯨ ꯌꯥꯗꯦ ꯁꯣꯁꯤꯌꯦꯜ ꯃꯦꯗꯤꯌꯥꯗꯁꯨ ꯌꯥꯗꯦ ꯁ꯭ꯀꯨꯜꯗ ꯌꯦꯡꯕꯁꯨ ꯌꯥꯗꯦ ꯀꯥꯏꯗꯒꯤꯅꯣꯗ ꯍꯅꯨꯉꯇꯥ ꯍꯥꯍꯥꯍꯥ
ꯁꯤꯗ ꯀꯣꯏꯔꯛꯑꯣ ꯑꯩꯈꯣꯏꯒꯤ ꯅꯨꯄꯤ ꯌꯥꯝ ꯌꯥꯝ ꯑꯐꯕ ꯂꯩꯕꯅꯦ
ꯑꯣ
ꯅꯨꯄꯤ ꯌꯥꯝ ꯌꯥꯝ ꯐꯕ ꯎꯝ
ꯎꯝ ꯑꯗꯨ ꯅꯪꯁꯨ ꯑꯣꯏꯔꯝꯔꯗꯤ
ꯑꯩꯗꯤ ꯅꯪꯉꯣꯟꯗꯒꯤ ꯈꯔ ꯑꯍꯟ ꯑꯣꯏꯈ꯭ꯔꯦ
ꯋꯥ ꯀꯃꯥꯏꯅ ꯈꯪꯕ ꯑꯗꯨꯗꯤ
ꯎꯝ ꯅꯪꯒꯤ ꯃꯈꯣꯟ ꯇꯥꯔꯒ ꯑꯩ ꯈꯪꯉꯤꯗ
ꯑꯣ
ꯅꯪꯗꯤ ꯑꯩꯒꯤ ꯏꯅꯧꯒꯨꯝꯕ ꯏꯆꯥꯒꯨꯝꯕꯅꯤ
ꯑꯁ ꯆꯥꯄꯣꯠ ꯆꯥꯥꯕ ꯃꯥꯂꯦꯀꯣ
ꯎꯝ ꯍꯩꯅꯤꯗ
ꯑꯣ ꯍꯩꯕꯣ ꯃꯈꯣꯟ ꯁꯨꯃꯥꯏꯟ ꯊꯣꯛꯄ꯭ꯔꯅꯦ
ꯎꯝ ꯑꯩꯈꯣꯏ ꯑꯩꯈꯣꯏꯒꯤ ꯑꯁꯤ ꯒꯥꯔꯗꯦꯟꯗ ꯄꯣꯃꯤꯒ꯭ꯔꯦꯅꯦꯠ ꯊꯣꯛꯄ ꯑꯗꯨꯒꯤ ꯑꯩꯅ ꯆꯥꯒꯦꯅ ꯆꯥꯕꯅꯤ ꯌꯥꯝ ꯀꯜꯂꯦ ꯑꯩ ꯑꯆꯥꯄꯣꯠ ꯌꯥꯝ ꯆꯥꯗꯕꯅꯦ ꯍꯩꯒꯨꯝꯕ ꯉꯛꯇꯥ ꯆꯥꯏ
ꯑꯆꯥꯄꯣꯠ ꯆꯥꯔꯗꯤ ꯑꯩꯒꯤ ꯁꯥꯁꯦ ꯉꯝꯗ꯭ꯔꯦ
ꯑꯣ ꯆꯥꯔꯨꯅꯣ ꯑꯗꯨꯗꯤ
ꯆꯥꯗꯦ ꯍꯣꯏ ꯎꯝ
ꯆꯥꯗꯕꯅ ꯐꯩꯗꯥ ꯑꯆꯥꯄꯣꯠꯇꯤꯀꯣ
ꯅꯪꯁꯨ ꯑꯍꯟ ꯑꯣꯏꯔꯛꯄ ꯀꯥꯟꯗ ꯑꯗꯨꯒꯨꯝꯕ ꯍꯪꯒꯅꯤ
ꯑꯥ
ꯑꯁꯤ ꯆꯥꯔꯒ ꯑꯩꯒꯤ ꯅꯨꯡꯉꯥꯏꯇꯦ ꯍꯥꯏꯕꯗꯣ ꯑꯁꯦꯡꯕꯅꯤ ꯑꯦ ꯍꯣꯏ ꯑꯉꯥꯡ ꯑꯣꯏꯔꯤꯉꯩꯗꯗꯤ ꯈꯪꯗꯕ
ꯑꯥꯠꯆꯥ